ꯍꯜꯂꯣ
ꯍꯂꯣ
ꯑꯣ ꯇꯥꯔꯦ ꯇꯥꯔꯦ ꯌꯥꯝ ꯇꯞꯄꯦ
ꯎꯝ ꯑꯩꯒꯤꯗꯤ ꯑꯗꯨꯝ ꯍꯧꯅ ꯇꯥꯏꯌꯦ
ꯍꯑꯩꯗꯤ ꯇꯞꯅ ꯇꯥꯔꯨꯕ ꯑꯗꯨꯗ
ꯆꯥꯛ ꯏꯁꯤꯡ ꯎꯅꯕꯤꯔꯕꯣ ꯀꯃꯥꯏ ꯇꯧꯔꯒꯦ
ꯁꯦ ꯎꯟꯅꯗꯔ꯭ꯤ ꯆꯥꯛꯏꯁꯤꯡꯁꯦ ꯉꯥꯏꯍꯥꯛ ꯋꯥꯠꯂꯤ ꯕ꯭ꯔꯦꯛꯐꯥꯁ ꯆꯥꯅꯗ ꯉꯥꯏꯔꯤ
ꯎꯝ
ꯑꯗꯩꯗꯨꯗ ꯃꯥꯄꯟ ꯑꯗꯥꯏꯗ ꯆꯥꯒꯗꯣꯕ
ꯑꯣ ꯀꯀꯩ ꯊꯕꯛ ꯏꯟꯈꯥꯡꯗꯤ ꯀꯃꯥꯏ ꯇꯧꯔꯤꯒꯦ
ꯊꯕꯛ ꯏꯪꯈꯥꯡ ꯍꯥꯏꯕꯨ ꯄꯩꯁꯥ ꯊꯣꯛꯄ ꯊꯕꯛꯇꯤ ꯇꯧꯗ꯭ꯔꯦ ꯏꯃꯨꯡꯒꯤ ꯀꯨꯞꯅꯣꯝꯗ ꯑꯗꯨꯝ ꯃꯇꯝꯗꯤ ꯂꯦꯟꯈꯤ ꯈꯪꯍꯧꯗꯦ ꯍꯥꯏꯇꯥꯔꯦ
ꯎꯝ ꯃꯇꯝꯁꯨ ꯀꯥꯂꯦꯟꯒ ꯑꯣꯏꯕꯅꯤꯅ ꯖꯔ ꯖꯔ ꯆꯠꯄ
ꯀꯥꯂꯦꯟꯗꯤ ꯁꯕꯗ
ꯑꯣꯝꯆꯥꯛꯅꯩꯅꯦ ꯉꯁꯤꯁꯦꯀꯣ ꯎꯝ ꯑꯣꯝꯆꯥꯛꯅꯩꯌꯦ ꯌꯥꯝꯅ ꯉꯁꯤꯁꯦ ꯅꯣꯡꯁꯨ ꯃꯡꯉꯤ ꯑꯣꯝ ꯆꯥꯛꯅꯩ꯫
ꯀꯥꯀꯩ ꯏꯟꯁꯥꯡ ꯊꯣꯡꯉꯥꯒꯦ
ꯉꯁꯤꯗꯣ ꯑꯩꯈꯣꯏꯒꯤ ꯑ ꯁꯥꯔꯩ ꯑꯃ ꯏꯔꯣꯜꯂꯦ ꯄꯥꯡꯈꯣꯛ ꯑꯃ ꯊꯣꯡꯉꯦ ꯆꯝꯐꯨ ꯑꯃ ꯐꯨꯠꯂꯦ
ꯎꯝ
ꯁꯂꯥꯠ ꯑꯃ ꯇꯧꯔꯦ ꯄꯥꯛꯅꯝ ꯑꯃ ꯇꯧꯔꯦ
ꯎꯝ
ꯈꯣꯏꯗꯤ ꯃꯊꯦꯜꯁꯦ ꯈꯔ ꯆꯥꯖꯩꯌꯦ ꯑꯌꯨꯛ ꯑꯌꯨꯛꯁꯤꯗꯤ ꯃꯊꯦꯜ ꯈꯔ ꯆꯥꯖꯩ ꯆꯥꯅꯤꯡꯕ ꯆꯥꯅꯤꯡꯗꯕ ꯏꯃꯨꯡꯁꯦ ꯆꯥꯕ ꯃꯥꯟꯅꯗꯕꯒꯤ ꯑꯗꯨꯒꯤ ꯑꯣ ꯑꯃꯅ ꯑꯃ ꯆꯥꯅꯤꯡꯏ ꯑꯃꯅ ꯑꯃ ꯆꯥꯅꯤꯡꯉꯤ ꯑꯗꯩꯩ ꯊꯦꯟ ꯈꯔ ꯆꯥꯈ꯭ꯔꯗꯤ ꯈꯔ ꯌꯥꯝ ꯆꯥꯔꯗꯤ ꯆꯥꯛꯇꯁꯨ ꯈꯔ ꯍꯟꯗꯕꯅꯤꯅ ꯑ ꯑꯣ
ꯑꯥ
ꯊꯦꯟꯗꯨꯗ ꯑꯣꯏꯅ ꯇꯥꯏꯅꯅꯔꯦ
ꯍꯣꯏ
ꯑꯗꯨꯅ ꯆꯥꯛꯁꯤꯗꯤ ꯈꯔ ꯍꯟꯊꯅꯕ ꯑꯩꯅ ꯆꯝꯐꯨꯠ ꯆꯅꯥꯏꯒ ꯆꯥꯁꯤꯟꯗꯅ ꯄꯨꯛ ꯈꯔ ꯊꯟꯅꯅꯕ
ꯎꯝ ꯍꯝ
ꯇꯧꯔꯦ
ꯑꯥ ꯑꯗꯨꯗꯗꯤ ꯆꯥꯛꯇꯤ ꯆꯞ ꯃꯥꯟꯅꯅ ꯆꯥꯕ꯭ꯔꯥ ꯀꯃꯥꯏꯅ ꯇꯧꯋꯦ
ꯆꯥꯛꯇ ꯈꯔ ꯈꯥꯗꯦ ꯍꯟꯗ ꯍꯔ
ꯑꯝ
ꯍꯥꯟꯅ ꯆꯥꯔꯝꯕꯗꯒꯤ ꯇꯪꯈꯥꯏ ꯇꯪꯈꯥꯏꯃꯨꯛꯇꯤ ꯍꯟꯊꯔꯛꯑꯕꯖꯥꯠꯅꯤꯗꯦ
ꯎꯝ
ꯑꯅꯗꯤ ꯊꯥꯏꯅ ꯑꯍꯟꯁꯤꯡꯗꯤ ꯆꯥꯛ ꯌꯥꯝ ꯆꯥꯎꯅ ꯁꯥ ꯀꯅꯅꯕ
ꯍꯥꯏꯗ꯭ꯔꯥ ꯑꯗꯒꯤ ꯆꯠꯊꯣꯛ ꯑꯗꯨꯣꯏ ꯁꯔꯨꯛ ꯁꯥꯟꯅꯖꯗꯣꯏ ꯁꯔꯨꯛ ꯌꯨꯝꯗ ꯇꯨꯝꯃ ꯇꯨꯝꯃ ꯂꯩꯔꯨ ꯄꯣꯊꯥꯔ ꯂꯩꯌꯨ ꯇꯨꯝꯃ ꯂꯏꯣ ꯍꯥꯏꯔꯝꯃꯤ ꯃꯁꯤꯒꯤ ꯑꯣꯟꯅ ꯇꯩꯅꯕꯗ ꯍꯧꯖꯤꯛꯇꯤ ꯂꯣꯏꯅ ꯇꯧꯔꯛꯑꯦ ꯍꯥꯏꯇꯥꯔꯦ
ꯑꯥꯎ ꯁꯤ ꯀꯩ ꯑꯇꯩꯅ ꯅꯠꯇꯦ ꯆꯤꯟꯖꯥꯛ ꯑꯣꯏꯕ ꯑꯗꯒꯤ ꯁꯨꯝ ꯆꯤꯟꯖꯥꯛꯁꯤꯅꯁꯨ ꯍꯥꯔ ꯍꯥꯞꯄ ꯐꯧꯃꯛꯇ ꯇꯧꯔꯦ ꯂꯥꯏ ꯌꯥꯝ ꯆꯊꯣꯛꯂꯝꯅꯦꯅ ꯑꯃꯨꯛꯇꯪ ꯍꯥꯞꯇ꯭ꯔꯦ ꯑꯍꯨꯝ ꯃꯔꯤꯔꯛ ꯍꯥꯞꯄ ꯍꯤꯗꯥꯛ ꯑꯗꯒꯤ ꯇꯤꯟꯧ ꯉꯥ ꯐꯧꯇ ꯂꯨꯞꯇ ꯉꯥ ꯑꯇ ꯂꯩꯕ ꯉꯝꯃꯛꯇ꯭ꯔꯦ ꯀꯩꯅꯣ ꯇꯤꯜ ꯍꯤꯗꯥꯛ ꯇꯧꯔꯒ ꯉꯥ ꯂꯣꯏ ꯁꯤꯔꯦ
ꯍꯣꯏ ꯍꯣꯏ ꯑꯗꯣ ꯍꯤꯔꯝ ꯈꯨꯗꯤꯡꯃꯛꯇꯤ ꯍꯥꯒꯦ ꯍꯥꯔ ꯉꯥ ꯉꯥꯏꯔꯕꯅꯤꯅ ꯑꯩꯈꯣꯏꯅ ꯍꯥꯔꯁꯤꯡꯗꯣ ꯂꯣꯏ ꯆꯥꯛꯥꯁꯜꯂꯕꯅꯤꯅ
ꯑꯗꯨꯗꯅꯦ
ꯈꯔꯥꯡꯁꯤꯡꯗꯨꯗꯤ ꯂꯣꯏꯅ ꯆꯥꯊꯠꯂꯦꯒꯦꯝ ꯒꯦꯝ ꯂꯥꯎꯔꯝꯃꯅꯤ ꯍꯥꯏꯕ ꯍꯛꯆꯥꯡ ꯃꯅꯤꯡꯗꯗꯤ
ꯑ ꯉꯥꯍꯥꯛ ꯆꯥꯔꯕꯅꯤꯅ ꯑꯐꯕ ꯍꯥꯏꯖꯦ ꯑꯝꯇ ꯑꯣꯏꯗ꯭ꯔꯦꯕ
ꯎꯝ
ꯇꯨꯅꯅꯦ
ꯑꯗꯨ ꯐꯠꯇꯦ ꯈꯪ ꯈꯪꯅ ꯑꯗꯨꯝ ꯆꯥꯗꯔꯗꯤ ꯌꯥꯗꯕꯅꯤꯅ ꯑꯗꯨꯝ ꯆꯥꯥꯁꯜꯂꯤꯅꯦ
ꯎꯝ ꯍꯝ ꯎꯝ
ꯗꯣꯛꯇꯔ ꯕꯧꯇ ꯂꯣꯏ ꯆꯥꯔꯤꯕꯅꯦꯕ ꯁ
ꯆꯥꯔꯦꯅꯦ ꯆꯥꯔꯦꯅꯦ
ꯑꯗꯨꯅ ꯏꯁꯥꯅ ꯀꯩ ꯇꯧꯔꯒ ꯈꯔ ꯀꯩꯅꯣ ꯇꯧ ꯇꯥꯗꯤ ꯑꯗꯣ ꯅꯣꯂꯦꯁ ꯁꯤꯡꯗꯨ ꯄꯨꯊꯣꯛꯅ ꯇꯥꯔꯦ ꯑꯗꯨ ꯆꯥꯎꯈꯠꯄꯩ ꯃꯇꯨꯡꯏꯟꯅ ꯎꯕ ꯐꯪꯉꯦ ꯃꯣꯏꯅ ꯀꯔꯤ ꯀꯔꯤ ꯍꯥꯞꯄꯤꯕ ꯀꯩꯗꯧꯕ ꯀꯔꯤ ꯁꯣꯛꯄ ꯍꯥꯏꯗꯨꯗꯤ ꯂꯣꯏ ꯎꯕ ꯐꯪꯉꯦ ꯐꯪ ꯐꯪꯅ ꯑꯗꯨꯝ
ꯆꯥꯔꯅꯤ ꯆꯥꯗ ꯌꯥꯗ ꯑꯧ ꯉꯥꯔꯤ ꯅꯝꯕ ꯀꯩꯗꯧꯕꯕꯧ ꯂꯣꯏꯅ ꯇꯧꯔꯦ ꯍꯥꯏꯖꯤꯅꯤ ꯍꯧꯖꯤꯛ
ꯑꯗꯨꯅꯦ ꯑꯗꯨꯅꯦ ꯇꯧꯍꯟꯇꯦ ꯑꯐꯕ ꯑꯝꯇ ꯂꯩꯇ꯭ꯔꯦꯕ
ꯎꯝ
ꯍꯥꯏꯗꯤ ꯍꯤꯔꯝ ꯈꯨꯗꯤꯡꯃꯛꯇ ꯂꯣꯏꯃꯛ ꯄꯣꯠ ꯈꯨꯗꯤꯡꯃꯛꯇ ꯂꯣꯏꯃꯛ ꯍꯥꯞꯄꯅꯤꯅ
ꯃꯥꯅꯦ ꯃꯥꯅꯤ ꯐꯕ ꯑꯝꯇ ꯂꯩꯇ꯭ꯔꯦ ꯇꫭ ꯆꯠꯊꯣꯛ ꯈꯣꯠꯇꯣꯛꯄꯗꯤ ꯀꯃꯥꯏ ꯇꯧꯔꯤꯒꯦ ꯍꯧꯖꯤꯛ ꯃꯇꯝꯖꯤꯕꯣ
ꯆꯠꯊꯣꯛꯇꯔꯦ ꯗꯔꯀꯥꯔ ꯇꯥꯕ ꯅꯣꯡ ꯐꯥꯗꯣꯛ ꯊꫭꯛꯄ ꯅꯠꯇꯅ ꯆꯠꯊꯣꯛꯇꯔꯦ ꯑꯈꯣꯏꯗꯤ ꯑꯍꯟ ꯑꯁꯣꯟꯕꯤ ꯑꯃꯁꯨ ꯂꯩꯕꯅꯤꯅ
ꯎꯝ
ꯁꯨꯝ ꯀꯨꯞꯁꯦꯟ ꯁꯦꯟꯅꯕ ꯀꯨꯌꯦꯡ ꯌꯦꯡꯕ
ꯎꯝ
ꯑꯗꯨꯃꯥꯏ ꯇꯧꯋꯦ ꯑꯗꯤ ꯃꯤ ꯌꯥꯝ ꯂꯩꯕ ꯅꯠꯇꯝꯅꯤꯅ ꯑꯃ ꯑꯅꯤ ꯂꯩꯕꯁꯤꯅ ꯆꯠꯊꯣꯛꯅꯔ ꯊꯦꯡꯅꯍꯧꯗ꯭ꯔꯗꯤ ꯈꯨꯗꯣꯡ ꯊꯤꯗꯣꯏꯅꯤꯗꯣ ꯑꯩꯅ
ꯃꯥꯅꯦ ꯃꯥꯅꯦ
ꯑꯗꯨꯅ ꯁꯤꯅ ꯁꯤꯟꯅꯗꯅ ꯂꯩꯔꯦ
ꯍꯣꯏ ꯑꯗꯨꯗꯤ ꯆꯠꯄꯁꯦ ꯀꯌꯥ ꯆꯠꯇ꯭ꯔꯦꯀꯣ
ꯑꯧ ꯆꯠꯇꯔꯦ
ꯍꯔꯥꯎ ꯀꯨꯝꯃꯩꯗꯤ ꯀꯩꯀꯩ ꯇꯧꯔꯤꯒꯦ ꯍꯧꯖꯤꯛꯁꯤꯕꯣ
ꯑꯧ ꯀꯨꯝꯃꯩꯁꯤ ꯄꯩꯁꯥꯏꯗꯗꯤ ꯍꯔꯥꯎ ꯀꯨꯝꯃꯩꯖꯦ ꯄꯥꯛ ꯎꯗꯦ ꯂꯥꯏ ꯐꯪꯉꯦ ꯍꯔꯥꯎꯈꯤꯗ꯭ꯔꯦ ꯂꯥꯏ ꯏꯀꯧ ꯀꯠꯂ ꯀꯠꯂ ꯂꯣꯏ ꯇꯣꯛꯅꯈ꯭ꯔꯦ ꯑꯗꯒꯤ ꯀꯥꯡ ꯐꯪꯉꯦ ꯑꯈꯣꯏ ꯁꯥꯏꯁꯤꯗꯤ ꯀꯥꯡꯁꯨ ꯀꯥꯡ ꯃꯁꯛ ꯎ ꯐꯪꯗꯦ ꯍꯥꯏꯔꯤꯕ ꯀ ꯕꯥꯝꯃꯣꯟ ꯂꯩꯔꯒꯁꯨ ꯀꯥꯡ ꯆꯤꯡ ꯊꯣꯛꯅꯗꯕ ꯕꯥꯝꯃꯣꯟ ꯑꯣꯏꯅ ꯀꯩꯅꯣ ꯇꯧꯔꯦ
ꯍꯧꯇꯤ ꯀꯥꯡ ꯆꯤꯟ ꯊꯣꯛꯅꯗꯤꯖꯦ ꯃꯥꯅꯦ ꯃꯥꯅꯦ ꯑꯗꯨꯒꯤꯁꯨ ꯅꯠꯇꯅꯅꯦ ꯊꯥꯏꯅꯒꯤ ꯑꯍꯜ ꯂꯃꯟꯖꯤꯡꯗꯤ ꯆꯥꯡ ꯆꯤꯡꯕꯗ ꯅꯣꯡꯃ ꯑꯩꯒꯤ ꯄꯥꯂꯤ ꯇꯥꯏ ꯅꯣꯡꯃꯅ ꯅꯣꯏꯒꯤ ꯇꯥꯏ ꯅꯣꯡꯃꯅ ꯑꯈꯣꯏ ꯇꯥꯏꯅ ꯑꯗꯨꯃꯥꯏꯅ ꯊꫭꯟꯅꯔꯝꯃꯦꯕ ꯄꯥꯜꯂꯤꯖꯦ
ꯍꯣꯏ ꯍꯣꯏ
ꯑꯗꯨꯅ ꯄꯥꯂꯤꯖꯦ ꯄꯨꯕꯤꯅꯕ ꯃꯤ ꯂꯩꯔꯛꯇ꯭ꯔꯕ
ꯃꯥ
ꯑꯗꯨꯅꯅꯤ ꯃꯩꯇꯩ ꯙꯔꯃꯅ ꯑꯌꯥꯝꯕ ꯑꯣꯏꯔꯦ ꯒꯧꯔ ꯙꯔꯃꯁꯦ ꯀꯌꯥ ꯂꯩꯔꯛꯇ꯭ꯔꯦꯕ ꯍꯧꯖꯤꯛꯁꯦ ꯑꯗꯨꯅ ꯄꯥꯂꯤꯁꯦ ꯊꯥꯏꯅ ꯇꯤ ꯑꯦ ꯂꯩꯀꯥꯏꯖ ꯂꯩꯀꯥꯏ ꯃꯔꯤ ꯃꯉꯥꯁꯦ ꯉꯁꯤꯅ ꯑꯩꯈꯣꯏꯒꯤ ꯑꯣꯏꯔꯒ ꯍꯌꯦꯡꯅ ꯅꯣꯏꯒꯤ ꯑꯣꯏꯔꯣ ꯑꯗꯨꯃꯥꯏꯅ ꯄꯥꯜꯂꯤꯁꯦ ꯑꯗꯨꯝ ꯇꯧꯅꯔꯝꯕꯅꯦꯕ
ꯎꯝ
ꯍꯧꯖꯤꯛꯇꯤ ꯄꯥꯜꯂꯤ ꯄꯨꯕꯤꯅꯕ ꯃꯤꯁꯨ ꯂꯩꯔꯛꯇ꯭ꯔꯕ ꯇꯉꯥꯏ ꯐꯗꯅ ꯇꯧꯗ ꯌꯥꯗꯦꯅ ꯃꯣꯏꯗꯪ ꯑꯗꯨꯝ ꯇꯧꯕꯗꯨꯗꯤ ꯃꯣꯏꯁꯨ ꯅꯣꯡꯃꯒꯤ ꯀꯦꯆꯤ ꯅꯨꯡꯁꯤ ꯍꯧꯕꯗ ꯆꯪꯉꯤꯕ ꯑꯗꯒꯤ ꯃꯤꯅꯗꯤ ꯀꯌꯥ ꯀꯜꯂꯛꯇ꯭ꯔꯕꯅꯤꯅ ꯑꯗꯨꯃꯥꯏꯅ ꯇꯧ ꯃꯣꯏꯁꯨ ꯇꯜꯂꯛꯑ ꯖꯥꯠꯅꯤꯗ
ꯍꯣꯏ ꯑꯗꯨꯅꯦ ꯑꯩꯈꯣꯏ ꯅꯪꯉꯥꯡ ꯑꯣꯏꯦ ꯑꯗꯨ ꯅꯨꯡꯉꯥꯏꯔꯛꯄꯗꯨꯒ ꯃꯨꯠꯂꯦ ꯍꯥꯏꯕ ꯌꯥꯔꯦꯗ ꯍꯧꯖꯤꯛꯇꯤ
ꯇꯌꯥꯔꯦ
ꯀꯣꯅꯨꯡ ꯀꯥꯡ ꯑꯆꯧꯕꯒ ꯁ꯭ꯀꯨꯜ ꯀꯥꯡ ꯑꯆꯧꯕꯒ ꯆꯤꯡꯕ ꯌꯦꯡꯕ ꯆꯠꯄ ꯅꯠꯇꯅ ꯂꯝꯕꯤꯗ ꯀꯌꯥ ꯆꯤꯡꯕ ꯊꯣꯛꯄꯁꯦ ꯀꯌꯥ ꯎꯅꯗ꯭ꯔꯦ ꯍꯥꯏꯕ
ꯑꯥꯎ ꯎꯟꯅꯗ꯭ꯔꯦ ꯎꯟꯅꯗ꯭ꯔꯦ
ꯑꯩꯈꯣꯏꯅ ꯑꯉꯥꯡ ꯑꯣꯏꯔꯤꯉꯩꯗꯗꯤ ꯂꯩꯀꯥꯏ ꯑꯃꯗ ꯕꯥꯃꯣꯟ ꯑꯍꯨꯝ ꯃꯔꯤ ꯂꯩꯕꯁꯦ ꯐꯪꯖꯟꯅꯩ ꯀꯔꯣꯝ ꯆꯠꯇꯣꯏꯅꯣꯕꯨ ꯀꯣꯛ ꯉꯥꯎꯅꯩꯌꯦꯕ
ꯑꯥꯎ
ꯑꯗꯨꯅ ꯑꯩꯈꯣꯏꯅ ꯍꯦꯟꯅ ꯈꯔ ꯅꯛꯁꯤꯟꯅꯕ ꯑꯗꯨꯒꯨꯝꯕꯗ ꯑꯣꯏꯅ ꯄꯥꯜꯂꯤ ꯄꯨꯏꯌꯦꯕ
ꯅꯤ
ꯑꯗꯒꯤ ꯃꯦꯟ ꯔꯣꯗ ꯇ ꯐꯪꯉꯦ ꯀꯥꯡ ꯆꯤꯉꯛꯄ ꯃꯌꯥꯝꯁꯤꯅ ꯌꯦꯡꯕꯗ ꯉꯄꯇꯦꯛ ꯇꯧꯏꯤ ꯅꯥꯀꯟ ꯃꯠꯎ ꯃꯥꯏ ꯌꯦꯡꯕꯗ ꯌꯦꯠ ꯑꯣꯏ ꯌꯦꯡꯕꯁꯤꯗ ꯒꯥꯔꯤꯅ ꯀꯣꯏꯕ ꯆꯠꯅꯔꯤꯕ ꯍꯦ ꯄꯥꯇꯤ ꯍꯣꯝ ꯁꯥꯕ ꯃꯌꯥꯝ ꯆꯠꯅꯕꯗꯨꯅ ꯑꯣꯏꯕ ꯆꯠꯅꯕ ꯃꯌꯥꯝꯗꯨꯣ ꯌꯦꯡꯕꯗꯗ ꯊꯕꯛ ꯑꯃꯅꯦꯕ ꯀꯥꯡꯕꯨ ꯌꯦꯡꯒꯗ꯭ꯔꯥ ꯀꯣꯏ ꯆꯠꯄ ꯃꯌꯥꯝꯗꯨꯕꯨ ꯌꯦꯡꯒꯗ꯭ꯔꯥ ꯈꯔ ꯍꯧꯖꯤꯛꯇꯤ ꯍꯧꯖꯤꯛꯇꯤ ꯑꯗꯨꯒꯨꯝꯕꯗꯣ ꯃꯃꯤꯗ ꯉꯥꯏꯁꯦ ꯆꯂꯦ
ꯀꯩꯅꯣ ꯑꯁꯅꯥꯝ ꯖꯇ꯭ꯔꯥ ꯅꯨꯃꯤꯠꯇꯒꯗꯤ ꯃꯣꯏꯅ ꯌꯥꯝ ꯁꯤꯠꯂꯅꯦꯅ ꯊꯝꯕꯥꯜ ꯅꯨꯡꯕꯥꯟꯗꯣ ꯀꯩꯊꯦꯜꯗ ꯃꯌꯥꯝ ꯄꯨꯔ ꯌꯣꯟꯖꯔꯤꯌꯦ
ꯍꯣꯏ ꯍꯣꯏ
ꯜ ꯂꯩ ꯏꯅꯔꯤꯗꯣ
ꯎꯝ
ꯑꯗꯨꯗꯨꯅ ꯀꯩꯁꯨ ꯄꯥꯛ ꯂꯩꯅꯗ꯭ꯔꯦꯕ ꯊꯥꯏꯅꯗꯤ ꯊꯝꯅꯥꯒꯁꯦ ꯃꯌꯥꯝꯁꯦ ꯍꯦꯛꯑꯒ ꯇꯧꯅꯔꯝꯃꯤꯅꯦꯕ ꯈꯦꯆ ꯇꯧꯅꯕꯅꯤ ꯈꯣꯠꯅꯕꯅꯦ ꯑꯗꯣ ꯍꯧꯖꯤꯛ ꯤ ꯀꯌꯥ ꯇꯧꯗ꯭ꯔꯦ
ꯎꯝ ꯅꯪꯗꯤ ꯑ ꯈꯦꯇ ꯀꯥꯡ ꯂꯥꯛꯄꯁꯤꯗ ꯀꯦꯖꯤ ꯆꯥꯅꯤꯡꯉꯠꯇ꯭ꯔꯣ
ꯑꯥꯎ
ꯅꯍꯥꯟꯋꯥꯏꯗꯤ ꯅꯪ ꯆꯥꯈꯤꯗꯕꯅꯦ ꯈꯦꯆꯤ ꯄꯥꯝꯗꯗꯅ
ꯑꯩꯗꯤ
ꯍꯧꯖꯤꯛꯀꯥꯟꯗꯤ ꯆꯥꯅꯤꯡꯕ ꯐꯥꯎꯔꯛꯄ꯭ꯔꯥ ꯐꯥꯎꯔꯛꯇꯕ꯭ꯔꯥ
ꯀꯦꯆꯤꯗꯤ ꯑꯩ ꯆꯥꯖꯅꯤꯡꯗꯦ
ꯑꯗꯨꯅꯦꯕ ꯅꯪꯗꯤ ꯏ ꯆꯥꯗꯤ ꯆꯥꯈꯤꯗꯕꯅꯦꯕ ꯍꯋꯥꯏ ꯑꯩꯈꯣꯏ ꯄꯨꯜꯂꯤꯀꯥꯟꯗ ꯑꯗꯣ ꯑꯩꯈꯣꯏꯗꯤ ꯈꯦꯆꯁꯦ ꯑꯗꯨꯝ ꯄꯥꯝꯕꯅꯤꯅ ꯀꯥꯡ ꯃꯅꯨꯡꯁꯦ ꯑꯗꯨꯝ
ꯍꯧꯔꯛꯄꯗꯅꯤ ꯈꯪꯗꯦ ꯃꯔꯛꯇꯅꯤ ꯈꯪꯗꯦ ꯂꯣꯏꯕ ꯅꯨꯃꯤꯠꯇꯅꯤ ꯈꯪꯗꯦ ꯑꯗꯨꯝ ꯁꯣꯏꯗꯅꯒꯤ ꯆꯍꯤꯒꯤꯗꯤ ꯗꯤ ꯑꯗꯨꯝ ꯍꯧꯔ ꯆꯥꯖꯩꯌꯦꯈꯣꯏꯗꯤ
ꯍꯣꯏ
ꯃꯊꯦꯟ ꯃꯊꯦꯜꯒ ꯇꯧꯗꯅ ꯎꯇꯤ ꯇꯧꯗꯅ ꯑꯗꯒꯤ ꯑꯩꯈꯣꯏ ꯏꯃꯨꯡ ꯆꯠꯂꯝꯅꯕ ꯄꯥꯝꯃꯦ ꯍꯥꯏꯇꯥꯔꯦ ꯎꯇꯤ ꯁꯥ ꯏꯔꯣꯝꯕ ꯃꯦꯔꯥꯃꯤꯁꯅ ꯏꯔꯣꯝꯕꯗꯣ ꯍꯥꯎꯕꯅꯦꯕ ꯑꯗꯒꯤ ꯀꯥꯜꯂꯒ ꯑꯗꯨꯅ ꯑꯩꯈꯣꯏꯗꯤ ꯑꯗꯨꯝ ꯄꯨꯂꯞ ꯄꯨꯂꯞ ꯌꯥꯝꯅ ꯍꯧꯔꯒ ꯑꯗꯨꯝ
ꯑ ꯐꯔꯦ ꯐꯔꯦꯁꯤ ꯀꯩꯅꯣ ꯇꯧꯔꯒꯦ ꯍꯌꯦꯡ ꯑꯃꯨꯛ ꯄꯥꯎꯗꯣ ꯐꯥꯎꯅꯔꯁꯤ ꯊꯝꯃ ꯊꯝꯃꯦ
ꯑꯥ
ꯑꯔꯦ